ꯇꯥꯌꯦ ꯏꯇꯥꯎꯕꯤ
ꯅꯪꯁꯦ ꯑꯁ ꯂꯩꯕꯥꯛ ꯌꯥꯝ ꯐꯩꯌꯦꯅꯦ
ꯈꯪꯗ꯭ꯔꯦꯗ ꯍꯣꯠꯅꯕ ꯀꯟꯕꯅꯤꯅ
ꯑꯗꯨꯅꯦ ꯑꯗꯨꯅꯤ ꯀꯟꯕꯨꯗꯤ ꯑꯗꯨꯝ ꯀꯜꯂꯦ ꯑꯣ ꯉꯁꯥꯏ ꯕꯥꯢ ꯅꯪ ꯀꯩꯅꯣ ꯖꯅꯤꯝꯁꯗ ꯅꯔꯁ ꯅꯨꯄꯤ ꯃꯥꯗꯣ
ꯑꯥ
ꯅꯪ ꯉꯔꯥꯡ ꯍꯥꯏꯕ ꯅꯨꯄꯤꯗꯣ
ꯑꯥ
ꯑꯩ ꯃꯥꯒꯤ ꯃꯁꯛ ꯃꯥꯟꯅꯕ ꯑꯩ ꯉꯁꯤ ꯎꯌꯦꯅꯦ ꯅꯔꯁꯀꯤ ꯗ꯭ꯔꯦꯁ ꯁꯦꯠꯂꯒ
ꯃꯤꯡ ꯍꯥꯡꯉꯣꯅꯦ
ꯃꯤꯡꯕꯨꯗꯤ ꯈꯪꯗꯦ ꯑꯩ ꯃꯥ ꯀꯩꯅꯣ ꯖꯤꯅꯤꯝꯁ ꯒꯦꯠꯇ ꯂꯦꯞꯄ ꯑꯩ ꯖꯤꯅꯤꯝꯁꯇ ꯆꯪꯕꯗ ꯎꯑꯦꯕ ꯃꯥꯅ ꯃꯥꯒ ꯃꯅꯥꯕꯤꯒ ꯂꯦꯞꯄꯗꯣ ꯃꯥ ꯑꯣꯏꯔꯝꯃꯁꯨ ꯌꯥꯏ ꯅꯦꯝꯃꯦ ꯍꯣꯏ ꯅꯦꯝꯃꯦ ꯅꯦꯝꯃꯦ ꯅꯦꯝꯃꯦ ꯃꯥ ꯑꯣꯔꯝꯁꯨ ꯌꯥꯏ ꯑꯅꯨꯛ ꯑꯅꯨꯛ ꯍꯥꯞꯄꯒ ꯀꯣ ꯏꯁꯄꯦꯛꯁꯨ ꯍꯥꯄꯦꯕ ꯑꯃ ꯗꯤꯄ ꯄꯤꯒꯤ ꯁꯛꯇꯨ ꯁꯛꯇꯨꯒꯗꯤ ꯑꯗꯨꯝ ꯃꯥꯟꯅꯔꯦꯕ
ꯑꯣ
ꯃꯥꯑꯣꯢꯔꯝ ꯕꯁꯨ ꯌꯥꯢ ꯅꯦꯝꯃꯦ ꯅꯦꯝꯕꯕꯨꯗꯤ ꯅꯔꯁꯀꯤ ꯗ꯭ꯔꯦꯁ ꯁꯦꯠ ꯁꯦꯠꯂꯒ ꯎꯌꯦ ꯑꯩ ꯐꯣꯇꯣ ꯐꯣꯇꯣ ꯀꯥꯞꯀꯦꯅ ꯈꯟꯨꯗꯤ ꯈꯜꯂꯨꯕꯅꯦ ꯑꯗꯣ ꯐꯖꯥꯗꯦꯗ
ꯐꯣꯟꯗꯤ ꯇꯥꯕ ꯅꯨꯡꯉꯥꯏꯕꯅꯦ ꯑꯗꯨꯒ ꯃꯤꯁꯨ ꯑꯗꯨꯝ ꯒ꯭ꯌꯥꯟ ꯇꯥꯕ ꯍꯥꯏꯇꯥꯔꯦ
ꯎꯝ ꯑꯗꯨꯝ ꯍꯣꯏ
ꯎꯝ
ꯑꯗꯨꯃꯥꯏ ꯃꯁꯛꯄꯨꯗꯤ ꯑꯗꯨꯃꯥꯏ ꯀꯩꯅꯣ ꯇꯧꯋꯦ ꯑꯩꯁꯨ ꯐꯖꯥꯅꯕꯨꯗꯤ ꯑꯗꯨꯝ ꯎꯅ ꯎꯗꯦꯗꯥꯗꯣ ꯑꯩꯥ ꯒꯔꯤ ꯊꯧꯕꯅꯦꯅꯀꯣ
ꯑꯥ
ꯑꯩ ꯐꯣꯇꯣ ꯐꯣꯇꯣ ꯁꯨꯝ ꯅꯝꯒꯦꯅꯗꯤ ꯇꯧꯕꯅꯤ ꯑꯗꯨ ꯒꯥꯔꯤ ꯊꯧꯕꯅꯤꯅ ꯅꯪꯍꯧꯗꯕ
ꯑꯣ
ꯍꯧꯗ꯭ꯔꯦꯕ
ꯑꯆꯥ ꯀꯞ ꯍꯧꯔꯗꯤ ꯐꯒꯗꯕ
ꯃꯥ ꯃꯥ ꯑꯣꯏꯔꯝꯕꯁꯨ ꯌꯥꯏꯌꯦꯕ ꯃꯁꯛꯇꯣ ꯃꯥꯟꯅꯥꯏꯌꯦꯕ ꯗꯤꯄꯤꯒ
ꯑꯣꯏꯔꯝꯒꯅꯤꯗ ꯑꯣꯏꯕꯕꯨꯗꯤ
ꯗ꯭ꯔꯦꯁ ꯅꯔꯁ ꯗ꯭ꯔꯦꯁꯕꯨꯁꯨ ꯅꯔꯁ ꯀꯤ ꯗ꯭ꯔꯦꯁ ꯁꯦꯠꯂꯦꯕ
ꯑꯣ
ꯅꯣꯢꯒꯤ ꯀꯩꯅꯣꯇꯧꯏ ꯌꯨꯅꯤꯐꯣꯝ ꯐꯣꯝꯗꯣ ꯕꯨꯂꯨ ꯃꯆꯨ ꯎꯕꯔꯥ ꯕꯨꯂꯨ ꯃꯆꯨ ꯑꯣꯏꯕ꯭ꯔꯥꯅꯦ ꯅꯪ ꯍꯣꯔꯦꯟ ꯍꯣꯡꯅꯔꯗꯤ ꯅꯪꯒꯤ ꯌꯨꯅꯤꯐꯣꯝ ꯃꯆꯨꯗꯣ ꯀꯔꯤꯅꯣꯅ ꯍꯪꯉꯣ ꯕꯨꯂꯨ ꯑꯣꯏꯔꯗꯤ ꯃꯥꯟꯅꯦ
ꯑꯥ ꯀꯗꯥꯏꯗ ꯂꯦꯞꯄꯦ ꯍꯥꯏꯕ ꯃꯐꯝꯗ
ꯑꯥ ꯖꯤꯅꯤꯝꯁ ꯒꯦꯠ ꯃꯃꯥꯡꯗ ꯑꯣꯛꯇꯣ ꯄꯥꯀꯤꯡ ꯃꯤꯌꯥꯝ ꯂꯩꯗꯅ
ꯑ
ꯈꯪꯕ꯭ꯔꯥ ꯑꯗꯥꯏꯗ
ꯑꯣ ꯍꯣ
ꯖꯦꯅꯤꯝꯁ ꯒꯦꯠ ꯑꯗꯨꯝ ꯍꯥꯢ ꯍꯥꯏꯈ꯭ꯔꯅꯦ ꯖꯦꯅꯤꯝꯁ ꯍꯦꯛ ꯃꯃꯥꯡꯗ ꯑꯣꯛꯇꯣ ꯄꯥꯔꯀꯤꯡ ꯂꯩꯕꯅꯦꯕ ꯃꯤ ꯗꯥꯏꯗꯥ ꯎꯑꯦꯕ
ꯁꯤꯡꯒꯜꯗꯤ ꯁꯤꯡꯒꯜꯅꯦ ꯍꯥꯏꯕꯅꯦ
ꯃꯁꯛꯄꯨꯗꯤ ꯗꯨꯝ ꯐꯖꯥꯕꯗꯤ ꯅꯠꯇꯦꯗ ꯌꯥꯝ ꯐꯖꯥꯕꯗꯤ ꯅꯠꯇꯦꯗ ꯑꯩꯁꯨ ꯐꯖꯥꯅꯗꯤ ꯎꯗꯕꯅꯤꯅꯀꯣ ꯌꯦꯡꯉꯕꯨꯗꯤ ꯈꯪꯗꯦ
ꯌꯥꯝ ꯐꯖꯕꯗꯤ ꯑꯣꯢꯔꯝꯃꯣꯢ
ꯑ ꯑꯗꯨꯒ ꯅꯦꯝꯁꯨ ꯅꯦꯝꯃꯦ
ꯑꯩꯁꯨ ꯗꯨꯝ ꯍꯥꯢꯁꯤꯔꯥ
ꯍꯥ
ꯅꯠꯇꯦꯗ ꯑꯁ ꯊꯕꯛꯁꯦ ꯐꯨꯜ ꯇꯥꯏꯝ ꯇꯧꯕꯅꯤꯅ ꯋꯥꯔꯦꯅꯦ
ꯑꯥ
ꯑ ꯍ ꯍ
ꯌꯨꯝꯗ ꯊꯕꯛ ꯅꯪꯗꯤ ꯇꯧꯔꯦꯅꯦ ꯍ
ꯅꯨꯃꯤꯠ ꯃꯔꯤ ꯃꯔꯤꯗ ꯈꯔ ꯐꯪꯕ ꯀꯣ ꯅꯣꯢ ꯅꯨꯃꯤꯠ ꯃꯔꯤꯗ ꯇꯣꯂꯣꯞꯁꯦ ꯆꯪꯕ
ꯅꯝꯄꯤꯗ ꯄꯨꯔꯥ ꯀꯩꯅꯣꯅꯦ ꯗꯦꯜꯂꯤꯗ ꯇꯧꯕ ꯃꯤꯌꯦꯝꯗꯣ ꯑꯗꯨꯒ ꯆꯞ ꯃꯥꯟꯅꯩꯌꯦꯕ ꯁꯦꯟꯇꯔ ꯁꯦꯟꯇꯔ ꯑꯃ ꯂꯩꯗꯅ ꯗꯦꯜꯂꯤꯗꯁꯨ ꯍ ꯍꯥ ꯑꯗꯨꯒ ꯆꯞ ꯃꯥꯟꯅꯩꯕ
ꯄꯧꯒꯥꯏꯁꯨ ꯉꯁꯥꯏꯗꯣ ꯇꯧꯔꯛꯀꯦ ꯍꯥꯏꯅꯗꯤ ꯇꯧꯕꯅꯦ ꯗꯤꯟꯆꯨꯢꯒꯤꯗ
ꯑꯥ
ꯑꯗꯣ ꯌꯥꯗꯕ ꯃꯥꯜꯂꯦ
ꯉꯁꯥꯏ ꯑꯩꯈꯣꯏ ꯏꯕꯥꯅꯤ ꯋꯥꯔꯤ ꯁꯥꯕꯗ ꯅꯪ ꯇꯧꯔꯛꯑꯦ ꯍꯥꯏꯕꯗꯣ
ꯑꯥ ꯍꯣꯏ ꯑꯗꯨ ꯑꯗꯣ
ꯑꯥ
ꯆꯥꯛ ꯆꯥꯔꯤꯉꯩꯗ ꯇꯧꯔ ꯑꯃꯨꯛ ꯍ ꯍꯜꯂꯒ ꯃꯥ ꯊꯤ ꯐꯥꯔꯤꯌꯦ ꯍꯥꯏꯕ ꯑꯩ ꯆꯥꯛ ꯆꯥꯔꯤꯉꯩ ꯑꯗꯨꯗꯒꯤ ꯊꯝꯈ꯭ꯔꯦ
ꯍꯍꯍ ꯃꯥ ꯃꯥ ꯃꯥꯒꯤ ꯃꯥꯒꯤ ꯑꯦꯀꯥꯎꯟꯗꯗꯤ ꯃꯥꯗꯤ ꯀꯤ ꯀꯤꯕꯗꯤ ꯀꯤꯕ ꯑꯗꯨ ꯃꯤꯌꯦꯝꯅ ꯐꯪ ꯐꯪꯉꯤꯕꯗꯤ ꯃꯥꯁꯨ ꯐꯪꯅꯤꯡꯕ
ꯑ ꯅꯤꯗꯤ ꯅꯤꯕ
ꯃꯥꯒꯤꯁꯦ ꯍꯥꯏꯗꯣꯛꯀꯅꯨꯗ ꯅꯪ ꯀꯩꯅꯣ ꯐꯪꯉꯦ ꯍꯥꯏꯕꯗꯣ
ꯍꯥꯏ ꯑꯁꯤ ꯈꯪꯉꯗꯤ ꯄꯩꯁꯥ ꯅꯤꯕꯒꯤ ꯏꯁꯀꯤꯝ ꯖꯥꯖꯥꯠ ꯑꯃꯨꯛ ꯊꯣꯛꯂꯛꯑꯅꯤ ꯂꯨꯄ ꯀꯨꯟꯒꯤ ꯂꯨꯄꯥ ꯀꯨꯟꯒꯤ ꯏꯁꯇꯤꯠ ꯂꯩꯕꯤꯔꯛꯑꯣ ꯀꯥꯢꯅꯒ
ꯍꯍꯍ
ꯌꯥꯝ ꯐꯉꯒ ꯀꯩꯒꯤ ꯁꯤꯒꯤꯁꯦ ꯌꯥꯝ ꯍꯥꯎꯔꯅꯤ
ꯌꯥꯕꯗꯤ ꯌꯥꯅꯦ ꯃꯥꯁꯨ ꯑꯁ ꯈꯪꯗ꯭ꯔꯦꯗ ꯁꯤ ꯈꯔ ꯀꯨꯏꯅ ꯆꯠꯂꯗꯤꯀꯣ
ꯑꯥ
ꯎꯝ
ꯅꯨꯡꯉꯥꯏꯗꯤ ꯅꯨꯡꯉꯥꯏꯒꯗꯧꯕꯅꯦꯕ ꯈꯔ ꯀꯨꯏꯅ ꯆꯠꯂꯗꯤ
ꯎꯝ
ꯁꯤ ꯁꯤ ꯁꯤꯒꯤꯁꯦ
ꯑꯥ ꯑꯗꯨꯅꯦ ꯀꯨꯟꯒꯨꯝꯕꯗꯤ ꯁꯨꯔꯗꯤꯀꯣ
ꯑꯥ ꯑ ꯍꯦ ꯍꯦ ꯕꯥꯏ ꯕꯥꯏꯛ ꯑꯃ ꯂꯧꯅꯕ ꯐꯅꯤ ꯅꯤꯅꯦ ꯑꯗꯨꯗꯤ
ꯃꯥꯅꯦ
ꯍꯦꯍꯦ
ꯀꯩ ꯀꯩꯅꯣ ꯍꯣꯠꯅꯕ ꯇꯥꯔꯦ ꯒꯤꯇꯥꯔ ꯨ ꯁꯨ ꯂꯧꯅꯤꯡꯕꯅꯦ ꯍꯟꯗꯛꯁꯦ ꯄꯩꯁꯥ ꯁꯨꯗꯕꯒꯤ ꯋꯥꯕꯅꯦ
ꯅꯍꯥꯟ ꯍꯈꯣꯏ ꯑꯁꯤꯗ ꯂꯩꯃꯤꯟꯅꯕ ꯅꯨꯞ ꯍꯣꯏ ꯑꯥ ꯏꯄ ꯅꯨ ꯅꯨꯄꯥ ꯑꯃ ꯃꯥ ꯒꯤꯇꯥ ꯌꯣꯟꯈ꯭ꯔꯕꯅꯦꯅ ꯁꯇꯨꯟꯗꯣ ꯈꯪꯕ꯭ꯔꯥ ꯈꯪꯉꯝꯃꯣꯏꯅꯦꯅ ꯎꯟ ꯈꯪꯗꯦ ꯃꯥ ꯌꯥꯝ ꯐꯕꯗꯤ ꯐꯥꯕꯅꯦ ꯌꯥꯝꯍꯥꯥꯒꯤꯅꯦꯕ ꯃ
ꯑꯠꯆꯥ ꯌꯥꯝꯍꯥꯗꯤ ꯐꯥꯏꯅꯦ ꯀꯌꯥꯗ ꯌꯣꯟꯕ꯭ꯔꯥ
ꯈꯪꯗ꯭ꯔꯦ ꯃꯥ ꯌꯣꯟꯕꯗꯨ ꯆꯦꯛꯀꯞ ꯇꯧꯅꯉꯥꯏ ꯄꯩꯁꯥ ꯂꯩꯇ꯭ꯔꯦꯅ ꯌꯦꯟꯊꯣꯛꯄꯅꯦꯕ ꯌꯨꯝꯗꯒꯤꯁꯨ ꯅꯤꯅꯤꯡ ꯅꯤꯅꯤꯡꯗꯕ ꯃꯥꯅ ꯃꯥꯒꯤ ꯆꯦꯀꯥꯜꯗꯣ ꯀꯩꯅꯣꯒꯤꯅꯦꯕ ꯌꯨ ꯑ ꯀꯩꯅꯣ ꯊꯛꯃꯟꯕꯒꯤꯅꯦꯕ ꯄꯣꯠ ꯄꯥꯏꯃꯟꯕꯒꯤꯅꯦꯕ
ꯑꯆꯥ
ꯑꯗꯨꯒꯤ ꯃꯥꯁ ꯌꯨꯝꯗ ꯌꯨꯝꯗ ꯌꯨꯝꯗꯁꯨ ꯄꯩꯁꯥ ꯅꯤꯅꯤꯡꯗꯕ ꯗꯨꯒꯤ ꯈꯪꯗꯦ ꯁꯦꯀꯦꯟ ꯍꯦꯟ ꯂꯩꯔꯝ ꯂꯥꯢꯒꯅꯤ ꯚꯥꯏ ꯃꯔꯤ ꯃꯉꯥꯗꯤ ꯍꯣ ꯀ ꯅꯠꯇꯦꯍꯦ ꯅꯪ ꯂ ꯂꯧꯅꯤꯡꯉꯗꯤ ꯅꯪ ꯂꯧꯅꯤꯡꯉꯗꯤꯀꯣ ꯑꯩ ꯍꯩꯕꯤꯕ ꯌꯥꯏ ꯀ ꯀꯅꯣꯗꯣ ꯀꯕꯨꯡꯗꯣ ꯈꯪꯕ꯭ꯔꯥ
ꯑꯥ ꯑꯥ
ꯕꯤꯒꯤꯗꯣ ꯃꯉꯣꯟꯅꯗ ꯃꯉꯣꯟꯗ ꯑꯗꯨꯝ ꯊꯤꯕꯤꯔꯣ ꯍꯥꯏꯗꯤ ꯃꯥ ꯊꯤ ꯊꯤꯕꯤꯔꯛꯀꯅꯤ
ꯑꯣ
ꯅꯪ ꯄꯩꯁꯥ ꯂꯩꯔꯀꯥꯟꯗ ꯍꯥꯏꯕꯤꯔꯣ ꯑꯩ ꯍꯥꯏꯕꯤꯒꯦ
ꯃꯔꯤꯒꯨꯝꯕ ꯑꯣꯏꯔꯗꯤ ꯌꯥꯔꯦ
ꯃꯔꯤꯗ ꯆꯪꯒꯗ꯭ꯔꯅꯦ ꯌꯝꯍꯥꯒꯤ
ꯌꯝꯍꯥꯒꯤꯃꯛ ꯅꯠꯇ꯭ꯔꯁꯨ ꯈꯔ ꯐꯕꯀꯣ ꯕꯖꯦꯠꯇꯣ
ꯐꯔꯁ ꯍꯦꯟꯗ
ꯅꯠꯇꯦ
ꯁꯦꯀꯦꯟ ꯍꯦꯟ
ꯎꯝ
ꯅꯪ ꯄꯩꯁꯥ ꯂꯩꯔꯀꯥꯟꯗ ꯍꯥꯏꯔꯛꯑꯣ ꯑꯩ ꯀꯥꯕꯨꯡꯉꯣꯟꯗ ꯍꯥꯏꯕꯤꯕ ꯌꯥꯅꯤ
ꯑ ꯑꯗꯨ ꯍꯥꯟꯅ ꯇꯅꯥꯎꯅꯦ ꯀꯌꯥꯃꯨꯛꯇꯤ ꯑꯣꯏꯒꯗ꯭ꯔꯥ ꯍꯥꯏꯕꯗꯣ
ꯎꯝ ꯃꯣꯏꯗꯤ ꯒꯤꯇꯥꯔꯁꯨ ꯄꯥꯏꯕꯅꯤꯅ ꯈꯪꯒꯅꯤꯕ ꯑꯁꯤ ꯐ ꯑꯁꯤ ꯐꯩ ꯑꯁꯤ ꯐꯠꯇꯦ ꯍꯥꯏꯕꯗꯣ ꯃꯣꯏꯗꯒꯤ ꯇꯔꯦꯠꯁꯨ ꯑꯣꯏꯕꯅꯤꯅ ꯈꯪꯒꯅꯤꯕ ꯃꯣꯏꯗꯤ
ꯎꯝ
ꯑꯣꯁ ꯁꯉꯥꯏꯄ꯭ꯔꯥꯎꯗ ꯂꯩꯃꯤꯟꯅꯕ ꯃꯇꯝꯗ ꯃꯥꯅ ꯒꯤꯇꯥꯔ ꯂꯩꯌꯣ ꯑꯩ ꯒꯤꯇꯥꯔ ꯐꯖꯅ ꯇꯝꯕꯤꯒꯦꯅꯗꯤ ꯍꯥꯢꯕꯗꯤ ꯍꯥꯏ ꯍꯩꯕꯅꯦ ꯑꯩꯉꯣꯟꯗ
ꯑꯣ
ꯈꯣꯢꯅꯗꯤ
ꯌꯥꯝ ꯆꯪꯕꯗꯣ
ꯑꯩꯁꯨ ꯑꯉꯥꯡ ꯑꯣꯏꯔꯤꯉꯩꯗ ꯌꯥꯝ ꯆꯪꯉꯝꯗꯕꯅꯦ ꯍꯟꯗꯛ ꯀꯩꯅꯣꯗꯒꯤ
ꯀ꯭ꯂꯥꯁ ꯅꯥꯏꯟꯇꯦꯟꯗꯒꯤ ꯃ꯭ꯌꯨꯖꯤꯛꯁꯦ ꯑꯗꯨꯝ ꯏꯟꯇꯔꯦꯁ ꯂꯩꯔꯛ ꯄꯥ ꯀꯣ
ꯈꯪ ꯈꯪꯕꯅꯗꯤ ꯑꯗꯨꯝ ꯐꯩꯗ ꯅꯨꯞ ꯅꯨꯄꯥꯗꯤ ꯊꯣꯛꯄꯅꯤꯗ ꯥꯒꯤꯇꯔ ꯈꯣꯡꯕꯁꯦ
ꯍꯣꯌ ꯂꯣꯏꯅꯃꯛ ꯈꯪꯗ ꯈꯪꯒꯗꯕꯅꯤꯗ
ꯑꯣ ꯍꯩꯇ꯭ꯔꯁ ꯀꯣ ꯈꯔ- ꯈꯔꯗꯤ ꯑꯗꯨꯝ ꯇꯝ ꯈꯪꯒꯗꯕ ꯃꯊꯧ ꯗꯤ ꯇꯥꯢꯑꯦꯕ
ꯎꯪꯝ ꯈꯔꯥ ꯈꯔꯥ ꯈꯔꯥ ꯍꯧꯖꯤꯛꯇꯤ ꯈꯔ ꯆꯍꯤꯁꯦ ꯅꯧꯔꯤꯕꯩꯅꯦꯕ ꯈꯔ ꯂꯤꯔꯛ ꯑꯗꯤ ꯌꯥꯔꯔꯣꯏꯕ ꯂꯣꯏꯅ ꯃꯤ ꯐꯥꯕ ꯍꯥꯏꯕꯁꯦ ꯑꯣꯏꯔꯛꯄ ꯀꯥꯟꯗ ꯈꯪꯅꯥꯕ ꯌꯥ ꯂꯩꯕꯁꯦ ꯌꯥꯔꯦꯕ ꯃꯤ ꯅꯨꯄꯤꯒꯨꯝꯕꯂꯧꯔꯒ ꯑꯣꯡ ꯅꯨꯄꯤꯒꯨꯝꯕ ꯂꯧꯔꯒ
ꯋꯣꯔꯠ ꯋꯥꯔꯁꯤꯞ ꯒꯨꯝꯕꯗ ꯀꯣ
ꯎꯪ ꯑꯩꯈꯣꯏꯒꯤ ꯆꯠꯅꯕꯤ ꯑꯣꯏꯕꯅꯤꯅꯀꯣ
ꯑꯥꯑꯪ
ꯀꯩꯗꯤ ꯂꯨꯋꯥꯟꯅꯥ ꯑꯗꯨꯝ ꯇꯧꯕꯗꯣ ꯑꯗꯨꯒꯤ ꯌꯥꯗꯕ꯭ꯔꯥ ꯉꯥꯈꯣꯍꯦ ꯑꯥꯁ ꯁꯤ ꯅꯨꯄꯤꯁꯦ ꯑꯃꯨꯛ ꯍꯥꯏꯔꯛꯑꯦꯅꯦ ꯇꯧꯔꯒꯦ ꯍꯥꯏꯅ
ꯀꯅꯥꯅꯣꯅꯦ
ꯑꯆꯥ ꯑꯆꯥ ꯆꯥ ꯑꯥꯁ ꯍꯦ
ꯀꯌꯥ ꯋꯥꯠꯂꯤ ꯍꯥꯏꯕ꯭ꯔꯥꯅꯦ ꯀꯌꯥꯃꯨꯛ ꯂꯩꯔꯤ ꯍꯥꯏꯕ
ꯍꯥꯑꯥ
ꯃꯥꯒꯤ ꯃꯥꯒꯤꯗꯣ ꯄ꯭ꯌꯥꯔ ꯋꯥꯠꯂꯤ ꯍꯥꯏꯕꯅꯦ ꯃꯥꯒꯤ
ꯑꯥꯁ ꯃꯥ ꯃꯥꯗꯤ ꯑꯩꯕꯨ ꯈꯛꯇꯅꯦꯇꯧꯕ ꯃꯤ ꯑꯇꯣꯞꯄ ꯇꯧꯗꯦ
ꯑꯗꯨꯗꯤ ꯍꯧꯕꯗ ꯉꯥꯏꯔꯤꯅꯦ
ꯍꯧꯕꯗ ꯉꯥꯏꯔꯤ ꯏꯕꯥꯅꯤ ꯇꯔꯥꯗꯤ ꯁꯨꯔꯦ
ꯑꯣꯑꯥ
ꯋꯥꯔꯤ ꯁꯥ ꯁꯥꯔ ꯋꯥꯔꯤ ꯗꯨꯝ ꯁꯥ ꯁꯥꯔꯒ ꯑꯗꯨꯝ ꯎꯄꯥꯥꯏ ꯂꯩꯔꯗꯤ ꯑꯗꯨꯝ ꯇꯧꯋꯦꯗꯅꯥ
ꯇꯧꯕ ꯇꯥꯔꯦꯅ
ꯍꯟꯗꯛ ꯀꯅꯥ ꯀꯅꯥꯅꯣ ꯅꯣꯗ ꯂꯩ ꯍꯥꯏꯕ꯭ꯔꯃꯥ
ꯎꯪꯝ ꯃꯩꯔꯣꯡꯗ ꯆꯤꯡꯃꯩꯔꯣꯡꯒꯤ ꯀꯣꯔꯠꯇ ꯊꯕꯛ ꯁꯨꯔ ꯂꯩꯍꯦ ꯉꯁꯤ ꯊꯕꯛ ꯃꯥ ꯃꯥꯗꯤ ꯒꯣꯔꯚꯃꯦꯟꯒꯤ ꯅꯠꯇꯕꯀꯣ ꯄ꯭ꯔꯥꯏꯚꯦꯠꯀꯤ ꯈꯣꯏꯅ ꯃꯣꯏꯒꯤ ꯆꯦꯝꯕꯔ ꯄꯤ ꯍꯥꯏꯕ
ꯎꯪꯑꯥ
ꯄ꯭ꯔꯥꯏꯚꯦꯠ ꯑꯦꯗꯚꯣꯀꯦꯠꯁꯤꯡꯒꯤꯁꯨ ꯆꯦꯝꯕꯔ ꯑꯗꯨꯝ ꯄꯤꯌꯦ ꯍꯥꯏꯌꯦꯕ
ꯑꯥ
ꯑꯗꯨꯗ ꯃꯥꯒꯤ ꯃꯤꯌꯥꯝꯕ ꯑꯃꯁꯨ ꯑꯗꯨꯗ ꯊꯕꯛ ꯇꯧꯔꯒ ꯂꯩꯕ ꯑꯗꯨꯅ ꯃꯃꯤꯡ ꯌꯥꯝꯌꯥꯝꯕꯅ ꯂꯣꯏꯅ ꯁꯦꯝꯕꯤꯕꯅꯤ ꯍꯥꯏ ꯑꯩ ꯃꯥ ꯆꯠ ꯈꯔꯁꯨ ꯑꯩ ꯏꯟꯇꯥꯔꯟ ꯇꯧꯅꯤꯡꯉꯗꯤ ꯃꯤꯌꯥꯝꯕꯕꯨ ꯉꯥꯡ ꯉꯥꯡꯕꯤꯒꯅꯤꯒꯤ ꯍꯥꯏꯕꯅꯤ
ꯑ ꯆꯥ ꯆꯥ ꯃꯥ ꯃꯥ ꯀꯗꯥꯗ ꯆꯇꯀꯅꯤ ꯍꯥꯏ
ꯅꯠꯇꯦꯗ ꯊꯕꯛ ꯇꯣꯛꯄꯒꯨꯝꯕ ꯅꯠꯇ꯭ꯔꯒ ꯌꯨꯝ ꯄꯥꯟꯕ ꯌꯨꯝ ꯄꯥꯟꯕꯒꯨꯝꯕ ꯇꯧꯔꯗꯤ ꯀꯥꯏꯅꯅꯤ ꯍꯥꯏꯗ ꯆꯍꯤꯗꯨ ꯌꯥ ꯁꯤꯜꯂꯛꯇ꯭ꯔꯕꯅꯤꯅꯀꯣ
ꯍ
ꯈꯔ ꯀꯩꯅꯣ ꯈꯔꯃꯁꯨ ꯈꯔ ꯉꯥꯡ ꯑꯣꯏꯔꯗꯤ ꯅꯨꯕꯥꯅꯤꯁꯨ ꯑꯗꯨꯝ ꯇꯥꯎꯕ ꯌꯥꯕꯅꯤꯗ
ꯃꯥꯅꯦꯅꯦ ꯆꯍꯤ ꯇꯔ ꯎꯝ ꯆꯍꯤ ꯇꯔꯨꯛ ꯑꯣꯏꯕꯅꯤ ꯍꯧꯖꯤꯛꯇꯤ ꯃꯉꯥꯅꯤ ꯍꯥꯏꯅ ꯃꯥꯕꯨꯗꯤ ꯍꯥꯏꯕꯅꯤ
ꯎꯝ
ꯌꯥꯔꯒꯗꯤ